ꯍꯂꯣ ꯍꯦꯜꯂꯣ
ꯍꯜꯂꯣ
ꯇꯔꯕꯨꯣ
ꯇꯥꯔ ꯇꯥꯔꯦ ꯚꯥꯏ ꯁ꯭ꯀꯣꯜ ꯀꯥꯏꯔꯛꯄꯒ ꯑ ꯑꯃꯅ ꯈꯪꯍꯧꯗ꯭ꯔꯦ
ꯀꯩꯗꯧꯔꯤꯒꯦ ꯑꯩꯅ ꯄꯩꯅꯩꯅꯣꯗ ꯀꯣꯜꯗꯔꯦ ꯎꯝ ꯎꯝ ꯍꯥꯏꯌꯨ ꯍꯥꯏꯌꯨ ꯑꯣꯀꯦ ꯇꯥꯔ ꯇꯥꯔꯁꯤ ꯅꯪ ꯍꯥꯏꯅꯤꯡꯕꯗꯣ
ꯑꯩꯗꯣ ꯍꯧ ꯀꯩꯅꯣꯁꯨ
ꯑꯩꯁꯨ ꯀꯩꯅꯣꯁꯨ ꯑꯦꯛꯖꯥꯝꯁꯨ ꯀꯨꯏꯗꯦꯗꯅ ꯀꯣꯦ ꯈꯪꯍꯧꯗꯦ ꯀꯣꯂꯦꯖ ꯇꯥꯨꯝꯕ ꯂꯩꯕ ꯅꯣꯁꯀ ꯂꯩꯇꯦꯗ ꯑꯩꯁꯨ ꯀꯥꯗꯦ ꯑꯁ ꯈꯪꯗꯦꯗ ꯑꯦꯖꯝ ꯂꯤꯗꯤ ꯀꯣꯏ ꯅ ꯃꯔꯔ ꯑꯣꯏ ꯑꯩ ꯉꯥꯏꯍꯥꯛꯁꯤ ꯑꯣꯏꯔꯕꯅꯤ
ꯃꯥꯅꯦ ꯑꯗꯨ ꯃꯊꯥ ꯁꯥꯥ ꯐꯖꯅ ꯚꯥꯏ ꯀꯣꯜ ꯇꯧꯔꯦ ꯅꯪ
ꯁꯦ ꯈꯪꯗꯦꯅꯦ ꯑꯩꯁꯦ ꯀꯩꯅꯣꯁꯦ ꯂꯥꯏꯔꯤꯛꯄꯨꯗꯤ ꯍꯥꯏꯗꯤ ꯅꯣꯁꯀꯨꯝꯕꯗꯤ ꯂꯩꯇꯦ ꯄꯥꯒꯗꯕ ꯈꯣꯠꯀꯗꯕꯗꯣ ꯑꯗꯨꯒ ꯑꯣꯖꯥꯅ ꯇꯥꯍꯧꯕ ꯈꯣꯠꯄ ꯂꯩꯗꯅ ꯑꯗꯨꯒꯨꯝꯕꯗꯤ ꯈꯔ ꯈꯔ ꯏꯊꯣꯛ ꯇꯩꯅꯦꯝꯝꯣꯇꯊꯨꯅ ꯈꯔꯕꯨꯗꯤ ꯊꯝꯃꯦ ꯊꯝꯕꯗꯨꯗ ꯈꯔ ꯌꯦꯡ ꯈꯣꯠꯇ꯭ꯔꯦ ꯈꯔꯕꯨꯗꯤ ꯇꯧꯔꯤꯑꯕꯀꯣ
ꯎꯝ
ꯑ ꯇꯃꯉꯥꯏꯔꯦ ꯅꯪ ꯄ꯭ꯔꯤꯤꯒꯤꯡꯒ ꯁꯤꯜ ꯂꯣꯏꯔꯦ ꯍꯥꯏꯕ ꯄꯣ ꯑꯝꯇ ꯇꯥꯏꯅꯦ ꯁꯤꯜꯂꯕ ꯂꯣꯏꯔꯕꯣ
ꯍꯣꯏ ꯂꯥꯏꯔꯤꯛꯇꯣ ꯄꯥꯅꯤꯡꯉꯥꯏ ꯂꯩꯇꯕꯅꯤꯅ ꯄꯔꯤ
ꯑꯣ ꯑꯩꯁꯨ ꯁꯤꯟꯒꯦꯅ ꯇꯧꯔꯤꯌꯦ
ꯀꯔꯤ ꯏꯔꯨꯇꯨꯅꯠꯇꯧꯁꯨ ꯀꯔꯤ ꯃꯊ
ꯑꯗꯨꯅꯦ ꯐꯥꯗꯗꯤ ꯁꯦꯟꯇꯔꯗꯨꯇꯣꯞꯄ ꯄꯤꯕꯁꯦ ꯀꯔ ꯂꯥꯛꯁꯤꯜꯂꯛꯑꯗꯤꯀꯣ
ꯎꯝ ꯅꯣꯏꯗꯤ ꯑꯃꯨꯛ ꯈꯔ ꯀꯩꯅꯣ ꯇꯧꯒꯅꯤ ꯐꯩ ꯑꯩꯗꯤ ꯀꯔꯤꯝꯁꯨ ꯀꯥꯍꯧꯗꯦ ꯀꯔꯤꯝꯁꯨ ꯈꯪꯗꯦ ꯀꯔꯤꯅꯣ ꯑꯩꯅ ꯏꯔꯕꯗꯨꯁꯨ
ꯑꯗꯨꯅꯤ ꯆꯞ ꯃꯥꯟꯅꯩ ꯆꯞ ꯃꯥꯟꯩ ꯑꯃꯔꯣꯝꯗꯗꯤ ꯑꯩꯈꯣꯏꯗꯤ ꯃꯃꯥꯡꯗ ꯐꯝꯗꯣꯏꯗꯣ
ꯎꯝꯗꯪ ꯄ꯭ꯔꯤꯄꯦꯔꯦꯁꯟ ꯍꯥꯏꯗꯤ ꯑꯗꯨꯝ ꯌꯥꯗ꯭ꯔꯣ ꯀꯃꯥꯏꯅ ꯇꯧꯔꯒꯦ
ꯌꯦꯡꯉꯁꯤ ꯂꯥꯏꯒꯤ ꯅꯨꯡꯊ ꯌꯦꯡꯉꯁꯦ
ꯅꯣꯏ ꯂꯥꯏ ꯍꯥꯏꯕ ꯍ
ꯎꯝ ꯅꯪꯁꯨ ꯅꯪꯒꯤ ꯅꯪꯒꯤꯁꯨ ꯅꯪꯒꯤ ꯃꯃꯥꯡꯗ ꯅꯪꯒꯤ ꯃꯪꯁꯦ ꯂꯥꯛꯑꯦ ꯂꯣꯏ ꯐꯝꯃꯤꯗꯨ
ꯎꯝ ꯍꯪ
ꯐꯝꯕꯅꯤ ꯅꯣꯏꯣ ꯀꯣꯂꯦꯖꯀ ꯅꯨꯡꯇꯤꯒꯤ ꯍꯥꯏꯗꯤ ꯑꯣꯖꯥꯅ ꯍꯪꯕ ꯈꯣꯠꯄꯒ ꯂꯣꯏ ꯈꯨꯝꯃꯤꯗꯨꯗꯤ ꯃꯃꯥꯅ ꯃꯃꯥꯡꯅ ꯐꯝꯕꯒꯗꯣ
ꯎꯝ ꯑꯗꯣ
ꯑꯣ ꯑꯩ ꯄꯥꯛ ꯀꯥꯎꯅꯒꯗꯕꯅꯤꯅ ꯎ
ꯑꯗꯨꯅ ꯍꯥꯏꯗꯤ ꯁꯨꯝ ꯑꯦꯛꯖꯥꯝ ꯃꯌꯥꯗꯒ ꯀꯧꯁꯤꯜꯂꯒ ꯀꯩꯅꯣ ꯇꯧ ꯏꯀꯥꯏꯕꯒ
ꯀꯧꯁꯜꯂꯣꯏꯑꯦ ꯅꯪ ꯑꯦꯛꯖꯥꯝ ꯃꯌꯥꯗꯗꯤ ꯍꯥꯏꯗꯤ ꯃꯤ ꯀꯧꯅꯗꯕ ꯑꯁꯤ ꯃꯥꯡꯖꯗꯣꯔꯤꯕꯅꯤ ꯅꯪ ꯑꯦꯛꯖꯥꯝ ꯃꯌꯥꯗꯗꯤ ꯑꯗꯨꯗꯤꯀꯣ ꯍꯥꯏꯗꯤ ꯁꯤꯃ ꯁꯤꯃ ꯌꯥꯝ ꯀꯥ ꯍꯦꯟꯅ ꯁꯤꯜꯂꯨꯕꯩ ꯋꯥ ꯅꯠꯇꯕ ꯈꯤꯇꯪ ꯁꯤꯃ ꯀꯩꯅꯣ ꯇꯧꯕ꯭ꯔꯥ ꯈꯣꯠꯄ꯭ꯔꯥ ꯍꯥꯏꯔꯦꯀꯣ ꯑꯩ ꯈꯪꯅꯕꯗꯤ ꯀꯥꯅꯤꯡꯗꯅ ꯅꯠꯇꯕ ꯊꯥꯡꯉꯩ ꯁꯦꯡꯅ ꯑꯩꯈꯣꯏꯅ ꯃꯌꯥꯝ ꯁꯤꯜꯂꯨꯅꯤꯁꯨ ꯅꯠꯇꯦꯕ ꯍꯦꯛꯇ ꯍꯧꯕꯗꯨ ꯂꯣꯏꯌ ꯁꯤꯟꯕꯒ ꯑꯗꯨꯗꯤ ꯑꯩꯈꯣꯏꯁꯨꯛ ꯍꯧꯖꯤꯛ ꯁꯤꯟꯗ꯭ꯔꯦꯗꯅ
ꯎꯝ
ꯃꯃꯤꯡꯒꯤ ꯁꯤꯒꯤ ꯋꯥꯠꯁꯤꯃ ꯀꯔꯤꯃ ꯏꯇꯥꯎ ꯍꯥꯏꯒꯦꯔꯥ ꯑꯃꯨꯕ ꯍꯥꯏꯒꯦꯔꯥ ꯁꯤꯃ ꯅꯪꯒꯤꯗꯨ ꯑꯩꯒꯤ ꯈꯤꯇ ꯀꯩꯅꯣ ꯇꯧꯕ ꯃꯥꯜꯂꯤ ꯅꯪꯒꯤꯗꯨ ꯀꯃꯥꯏꯅ ꯏꯔꯤ ꯈꯣꯠꯂꯤ ꯍꯪꯅꯕ ꯑꯣꯏꯒꯦꯔꯥ ꯑꯃ ꯑꯣꯏꯒꯦꯔꯥ ꯍꯦꯛ ꯅꯨꯡꯉꯥꯏꯗꯅ ꯑꯁ ꯅꯪꯒꯤ ꯃꯃꯥꯡꯁꯨ ꯃꯅꯤꯡꯗꯨꯁꯨ ꯚꯥꯏ ꯂꯣꯏ ꯐꯝꯃꯤꯗꯨꯕꯨ ꯅꯪꯅ ꯑꯗꯨ ꯃꯊꯥ ꯁ꯭ꯥꯏꯗꯨ ꯀꯩꯒꯤꯅꯣ
ꯃꯊꯥꯏꯕꯨ ꯁꯥꯔꯤꯅꯦꯕ
ꯁꯔꯨꯅ ꯁꯔꯨ ꯀ ꯈꯜꯂꯨꯅ
ꯍꯥꯏꯗꯤ ꯏꯟꯚꯤꯖꯤꯂꯦꯇꯔ ꯅꯨꯡꯉꯥꯏꯔꯛꯇ꯭ꯔꯗꯤ ꯃꯅꯤꯡ ꯃꯃꯥꯡ ꯂꯥꯏꯔꯤ ꯍꯩꯕ ꯐꯝꯃꯦꯅ ꯀꯔꯤꯝ ꯀꯥꯟꯅꯔꯨꯗꯣꯏꯅꯤꯅꯦ
ꯎꯝ ꯊꯕꯛꯁꯤꯡ ꯃꯔ ꯀꯩꯒ ꯀꯣꯂꯦꯖꯇ ꯐꯖꯅ ꯀꯥꯍꯧꯗ꯭ꯔꯦ ꯍꯥꯏ ꯑꯃꯃꯛ ꯀꯩ ꯊꯧꯕꯛ ꯄꯥꯏꯔꯤꯒꯦꯅꯦ ꯍꯧꯖꯤꯛꯄꯣ
ꯑꯩ ꯑꯗꯣ ꯀꯩꯅꯣ ꯇꯧꯔꯤꯌꯦ ꯄꯥꯔꯠ ꯇꯥꯏꯝ ꯖꯣꯕ ꯑꯣꯏꯅ ꯁꯤ ꯀꯩꯅꯣꯒꯤꯗ ꯊꯕꯛ ꯌꯥꯎꯈ꯭ꯔꯦ ꯚꯥꯏ ꯗꯨꯀꯥꯟ ꯐꯝꯕ
ꯀꯌꯥ ꯀꯌꯥ ꯁꯥꯒꯦ ꯊꯥꯗ
ꯊꯥꯗ ꯌꯥꯝꯗꯦꯗ ꯚꯥꯏ ꯂꯨꯄꯥ ꯂꯤꯁꯤꯡ ꯇꯔꯨꯛ ꯈꯛꯇꯅꯤ ꯍꯥꯏꯗꯤ ꯑꯍꯥꯟꯕꯒꯤ ꯍꯧꯔꯛꯄꯒꯤ ꯑꯣꯏꯅ ꯇꯞ ꯇꯞꯅꯕꯨꯗꯤ ꯍꯦꯟꯀꯠꯂꯛꯀꯅꯤꯕꯨꯗꯤ ꯍꯥꯏ ꯑꯗꯣ
ꯑꯣ ꯑꯣ ꯅꯪꯅ ꯅꯪꯒꯤ ꯄꯣꯠꯁꯤꯅ ꯀꯩꯅꯣꯕ ꯑꯗꯨꯗ ꯑꯣꯏꯔꯤꯁꯤ ꯗꯨꯀꯥꯟ ꯐꯁ ꯗꯨꯀꯥꯟ ꯅꯪ ꯇꯩ ꯌꯣ ꯂꯩꯒ ꯑꯗꯒꯤ ꯗꯨꯀꯥꯟꯒꯤ ꯑꯣ ꯑꯩꯅ ꯈꯜꯂꯤꯁꯤꯅ ꯅꯪꯒꯤ ꯄꯣꯠ ꯆꯩ ꯌꯣꯟꯝꯕ ꯑꯣꯏꯔꯤꯔꯥ ꯅꯠꯇ꯭ꯔꯒ ꯗꯨꯀꯥꯟꯗ ꯄꯣꯠ ꯇꯤꯛꯄ ꯆꯠꯄ ꯂꯩꯇꯅ ꯑꯣꯏꯔꯤꯕ꯭ꯔꯥꯖꯥꯔ ꯂꯥ ꯁꯔꯨꯛ ꯑꯦꯀꯥꯎꯟꯇꯦꯟ ꯑꯣꯏꯅ ꯐꯝꯃꯤꯕ꯭ꯔꯥ ꯀꯥꯏꯅꯒ
ꯅꯠꯇꯦꯗꯕꯁꯁ ꯃꯅ ꯂꯩ ꯌꯅꯤꯗ ꯍꯥꯏꯗꯤ ꯀꯩꯅꯣꯒꯤ ꯃꯦꯆꯤꯟꯅꯔꯤꯒꯤ ꯄꯣꯠ ꯀꯩꯗꯣ ꯍꯥꯏꯗꯤ ꯑꯗꯨꯒꯤ ꯁꯦꯜꯁꯃꯦꯟ ꯑꯣꯏꯅ ꯂꯩꯕ ꯍꯥꯏꯗꯤ ꯌꯣꯟꯊꯣꯛ ꯌꯣꯟꯁꯤꯟ ꯀꯩꯅꯣ ꯀꯩꯀꯩꯗꯣ ꯑꯩꯅ ꯇꯏ
ꯑꯗꯨ ꯅꯪꯗꯤ ꯆꯥꯕꯛ ꯊꯛꯄꯗꯤ ꯀꯃꯥꯏꯅ ꯇꯧꯏꯤ ꯑꯩ ꯌꯨꯝꯗꯤ ꯆꯥꯔ ꯊꯛꯄ꯭ꯔꯥ ꯅꯠꯇ꯭ꯔꯒ ꯑꯗꯨ ꯗꯨꯀꯥꯟ ꯑꯗꯨꯝ ꯆꯥꯎꯕ꯭ꯔꯥ
ꯎꯝ ꯌꯨꯝꯗꯒꯤ ꯆꯥꯔꯒ ꯆꯠꯄꯁꯨ ꯌꯥꯎꯋꯤ ꯑꯗꯨꯝ ꯗꯨꯀꯥꯟ ꯑꯗꯨꯁꯨ ꯑꯗꯨꯝ ꯆꯥꯏ ꯑꯗꯨꯝ ꯑꯗꯨꯒꯤ ꯍꯥꯏꯔ
ꯍꯔ ꯀꯖ ꯑꯣ ꯑꯣ ꯃꯄꯨꯗꯨꯅ ꯂꯨꯔꯔ ꯑꯗꯨꯝ ꯇꯧꯕꯤꯕ꯭ꯔꯥ
ꯍꯣꯏ ꯃꯄꯨꯗꯨꯣ ꯑꯗꯨꯝ ꯐꯩꯈꯤꯕ ꯍꯥꯏꯗꯤ ꯃꯤ ꯐꯠꯇꯕꯗꯣ ꯀꯩꯁꯨ ꯑꯣꯏꯗꯦꯕ ꯍꯥꯏꯕꯗꯤ ꯉꯥꯡꯅ ꯁꯛꯅ ꯅꯨꯡꯉꯥꯏꯕ ꯈꯣꯠꯄꯗꯣ
ꯑꯩꯈꯣꯏ ꯕꯥ ꯐꯕꯅꯤꯅꯀꯣ ꯑꯗꯨꯝ ꯃꯣꯏ ꯇꯧꯔꯛꯄ ꯀꯀꯅꯤ ꯈꯜꯂꯦꯕ
ꯑ
ꯃꯤ ꯐꯠꯇꯕꯁꯨ ꯅꯠꯇꯦꯗꯣ ꯁꯛꯐꯝꯪꯅꯤ ꯐꯖꯩ
ꯑꯗꯨꯅ ꯑ ꯑꯗꯨꯅ ꯁꯛ ꯀꯩ ꯀꯩꯅꯣꯒꯤ ꯇꯧꯕꯩꯅꯦ ꯚꯥꯏ ꯑꯩ ꯁꯦꯜꯁꯃꯦꯟꯗ ꯊꯝꯃꯤ ꯚꯥꯏ ꯍꯥꯏꯗꯤ ꯀꯩꯅꯣ ꯉꯥꯛꯇꯒꯤ ꯅꯠꯇꯕ ꯑꯩꯗꯤ ꯁꯛꯁꯨ ꯐꯖꯕꯅꯤꯅ ꯍꯥꯏꯗꯤ ꯉꯥꯡꯕ ꯁꯛꯄꯁꯨ ꯑꯃꯨꯛ ꯐꯩꯗꯅ ꯔꯤꯁꯤꯞꯁꯟꯗ ꯂꯩꯔꯤꯁꯦ ꯑꯗꯨꯒꯤꯅꯦꯕ ꯚꯥꯏ
ꯇꯧꯕ ꯍꯥꯏꯕꯗꯣ ꯃꯤꯁꯨ ꯗꯨꯀꯥꯟ ꯑꯃ ꯇꯥꯕꯅꯦꯕ
ꯍꯅ ꯄꯄꯥꯊꯤꯕ ꯑꯃ ꯂꯩꯔꯝꯃꯤ ꯑꯩ ꯑꯗꯨꯒꯤ ꯀꯁꯇꯃꯔ ꯆꯪꯗꯦꯅ ꯑꯩ ꯁꯤꯟꯇꯣꯛꯄꯒ
ꯍꯣꯏ ꯑꯩ ꯈꯜꯂꯤ ꯍꯥꯏꯗꯤ ꯔꯤꯁꯤꯞꯁꯟꯁꯦ ꯄꯩꯁꯥ ꯈꯣꯡꯕꯅꯤ ꯅꯪꯒꯤ ꯇꯔꯨꯛ ꯇꯔꯦꯠ ꯁꯨꯏ ꯍꯥꯏꯕꯗꯨꯗꯩꯗꯤ ꯈꯔ ꯇꯥꯡꯕꯗꯨꯗ ꯑꯩ ꯃꯥꯟꯖꯜꯂꯛꯑꯕ ꯅꯪ ꯁꯦꯜꯃꯦꯟꯗꯨ ꯁꯦꯜꯁꯃꯦꯟꯗꯣ ꯃꯥ ꯑꯠꯇ꯭ꯔꯦ
ꯍꯣꯏ ꯚꯥꯏ ꯑꯗꯨꯩ ꯑꯩꯒꯤ ꯀꯩꯅꯣꯒꯤ
ꯑꯩꯣꯏꯅ ꯂꯩꯒꯅꯤ ꯌꯥ
ꯑꯗꯨ ꯁꯤꯅ ꯁꯤ ꯑꯣꯏꯈ꯭ꯔꯦꯕꯨ ꯀꯩꯅꯣꯝꯇ ꯍꯪꯒꯦꯅꯤ ꯑ ꯀꯩꯅꯣꯒꯤ
ꯄ꯭ꯔꯦꯤꯀꯦꯜꯁꯤꯅ ꯀꯣꯂꯦꯖꯇ ꯁꯨꯝ ꯇꯥꯗꯣꯏꯔꯥ ꯅꯠꯇ꯭ꯔꯒ ꯀꯩꯅꯣꯗ ꯇꯥꯗꯣꯏꯥꯠꯂꯗꯣꯏꯠꯂꯁ ꯈꯪꯕꯗ ꯁꯦꯟꯇꯔꯗ ꯄꯤꯔꯛꯀꯗꯕ ꯃꯥꯜꯂꯤꯅꯦ ꯃꯥꯁꯦ ꯑꯩꯅ ꯈ ꯁꯦꯟꯇꯔꯒꯨꯝꯕꯗ ꯇꯧꯔꯛꯀꯗꯕ ꯖꯥꯠꯂꯥꯁꯅꯦ ꯈꯜꯂꯤꯁꯦ ꯀꯩꯅꯣꯒ ꯑꯦꯛꯁꯇꯅꯦꯒ ꯂꯥꯛꯦ ꯍꯣꯅ ꯈ ꯇꯧꯛꯀꯗꯕ ꯃꯥꯜꯂꯤ ꯑꯦꯟꯤ
ꯑꯗꯨ ꯁꯦꯟꯇꯔꯗ ꯄꯤꯔꯛꯄꯗꯣ ꯌꯥꯝ ꯃꯥꯜꯂꯤꯅꯦꯁꯨ ꯍꯥꯏꯗꯤ ꯀꯣꯂꯦꯖꯇꯗꯤ ꯑꯃꯛ ꯈꯔ ꯐꯩꯗꯅ ꯍꯥꯏꯗꯤ ꯑꯣꯏꯗꯦꯗꯅ ꯑꯃꯨꯛ ꯀꯣꯂꯦꯖꯇꯅ ꯈꯔ ꯑꯗꯨ ꯁꯦꯟꯇꯔꯁꯤꯗꯤ
ꯍꯥꯏꯗꯤ ꯑꯩꯈꯣꯏꯅ ꯍꯩꯖꯔꯒꯁꯨ ꯍ ꯑꯦꯛꯖꯥꯝꯅꯦꯅ ꯊꯥꯒꯠꯄ ꯈꯣꯀꯠꯄ ꯇꯧꯕ ꯑꯗꯨꯝ ꯀꯥꯎꯕ ꯈꯣꯠꯄ ꯑꯗꯨꯝ ꯌꯥꯎꯋꯦꯗꯅ ꯑꯇꯣꯞꯄꯗ ꯇꯧꯕ ꯑꯁꯦ ꯑꯗꯨ ꯑꯗꯨ ꯑꯗꯨꯒꯤ ꯋꯥꯅꯤ ꯗ ꯀꯩꯁꯨ ꯀꯩꯁꯨꯗ ꯀꯩꯅꯣ ꯇꯧꯕꯗꯤ ꯅꯠꯇꯦ ꯇꯦꯗ ꯍꯥꯏꯗꯤ ꯑꯩꯈꯣꯏꯅ ꯊꯥꯒꯠꯄ ꯈꯣꯀꯠꯄ ꯇꯧꯕꯗꯨꯒꯣ ꯎꯝ ꯑꯗꯨꯝ ꯌꯥꯕ ꯉꯇ ꯉꯥꯛꯇꯅꯤꯗ ꯁꯨꯝ ꯍꯥꯏꯗꯤ ꯃꯣꯏꯅ ꯍꯪꯗꯣꯏꯗꯨꯣ ꯌꯥꯝ ꯂꯨꯕꯄꯨ ꯍꯪꯉꯨꯅꯤ ꯑꯩꯈꯣꯏꯅ ꯈꯪꯕ ꯍꯥꯏꯗꯤ ꯅꯣꯏ ꯑꯩꯈꯣꯏꯅ ꯈꯪꯕ ꯉꯥꯛꯇꯅꯦꯕ ꯃꯣꯏꯅ ꯃꯣꯏꯅ ꯍꯪꯉꯛꯇꯣꯏꯗꯨꯗꯤ
ꯎꯝ
ꯑꯗꯨꯅ ꯑꯗꯨꯝ ꯀꯩꯝ ꯈꯜꯂꯨꯅꯨꯗ
ꯑꯩꯗꯤ ꯑꯦꯛꯖꯥ ꯏꯁꯇ꯭ꯔꯦꯁ ꯐꯖꯅ ꯂꯩꯔꯦ ꯑꯁ ꯌꯥꯗ꯭ꯔꯦ ꯑꯩꯗꯤ
ꯑꯩ ꯈꯜꯂꯤ ꯅꯪ ꯉꯍꯥꯟ ꯑꯣꯟꯂꯥꯏꯟꯒ ꯂꯩꯍꯧꯏ ꯑꯗꯨꯝ ꯌꯥꯗꯕ ꯈꯣꯠꯇꯧ ꯃꯥꯜꯂꯤꯅꯦ ꯑꯍꯤꯡꯗꯨꯗ
ꯑꯍꯤꯡꯗꯨ ꯂꯥꯏꯛ ꯉꯥꯏꯍꯥꯛ ꯁꯨꯝ ꯍꯥꯏꯗꯤ ꯌꯥꯝ ꯄꯥꯏꯔꯛꯑꯣꯏ ꯅꯠꯇꯕ ꯉꯥꯏꯍꯥꯛ ꯄꯥꯊꯣꯛꯑꯒ ꯅꯨꯝꯃꯝꯗꯥꯏ ꯉꯥꯏꯍꯥꯛ ꯄꯥꯏꯔꯝꯕꯅꯤ
ꯍꯣꯏ ꯁꯤꯗ ꯑꯗꯨ ꯌꯥꯝ ꯀꯥ ꯍꯅꯗꯤ ꯇꯧꯔꯅꯨꯀꯣ ꯏꯍꯤꯡꯗꯨꯗ ꯏꯁꯥ ꯌꯥꯝ ꯁꯣꯛꯄꯅꯤꯀꯣ ꯐꯠꯇ ꯅꯨꯡꯉꯥꯏꯅ ꯇꯧꯕꯒꯅꯤ
ꯈꯪꯦ ꯏꯁꯥꯁꯦ ꯍꯥꯏꯗꯤ ꯏꯁꯇ꯭ꯔꯦꯁꯁꯦ ꯐꯠ ꯂꯩꯌꯦꯕ ꯕꯦꯦꯛꯀ ꯆꯥꯒꯗ꯭ꯔꯥꯅ
ꯌꯨꯅꯦ ꯍꯥꯏꯗꯤ ꯋꯥꯈꯟꯗꯨ ꯀꯥꯗꯨ ꯈꯟ ꯁꯥꯖꯜꯂꯅꯣꯕꯅ ꯁꯥꯥꯗꯣ ꯁꯣꯛꯀꯅꯦꯕ ꯑ ꯑꯦꯛꯖꯥꯝꯗꯨꯗꯤ ꯃꯌꯥꯝ ꯊꯥꯕ ꯌꯥꯏꯌꯦꯕ ꯅꯪ ꯏꯔꯥꯡꯗꯨꯗꯤ ꯍꯟꯛ ꯊꯥꯎꯗꯣꯏꯩ ꯃꯊꯪ ꯊꯥꯕ ꯌꯥꯏ ꯅꯪ ꯅꯁꯥ ꯁꯣꯛꯈꯤꯕ ꯍꯥꯏ ꯑꯗꯨꯗꯤ ꯀꯗꯥꯏ ꯃꯥꯡꯖꯕꯅꯣ
ꯍ ꯍꯖꯤ ꯕꯦꯒ ꯆꯥꯅꯤꯡ ꯄꯣꯠ ꯆꯥꯅꯤꯡꯗꯕ ꯑꯣꯏꯁꯨꯕꯏ ꯑꯗꯨꯅ ꯈꯔ ꯄꯥꯍꯧꯗ꯭ꯔꯒꯗꯤ ꯍꯦꯛꯇ ꯍꯥꯏꯗꯤ ꯇꯥꯡꯖꯕ ꯇꯩ ꯆꯥꯗꯅ ꯇꯥꯡꯖꯅꯤꯡꯕꯁꯨ ꯅꯠꯇꯦ ꯑꯩꯗꯤ ꯍꯥꯏꯗꯤ ꯑꯗꯨꯅ ꯏꯁꯥꯅ ꯈꯔ ꯍꯣꯠꯅꯍꯧꯗ꯭ꯔꯒꯗꯤꯕ
ꯑꯦ ꯑꯗꯨꯒꯤꯗꯤ ꯚꯥꯏ ꯅꯪ ꯃꯃꯥꯡ ꯃꯅꯤꯡ ꯑꯍꯩ ꯃꯗ ꯐꯝꯃꯤꯕꯅꯤ ꯅꯪ ꯀꯔꯤꯝ ꯈꯜꯂꯨꯕꯣ ꯅꯪ ꯃꯤ ꯀꯧꯕ ꯈꯣꯠꯄꯗꯨ ꯅꯪ ꯐꯖꯅ ꯍꯩꯕ ꯉꯝꯃꯒ ꯇꯧꯕꯗꯣ ꯅꯪꯝ ꯌꯥꯅꯤꯕ
ꯎ ꯁꯤꯗ ꯍꯣꯏ ꯑꯗꯨꯒꯤ ꯀꯩꯅꯣꯗꯨꯅ ꯁꯦꯀꯦꯟꯗꯔꯤ ꯊꯝꯃꯒ ꯏꯁꯥꯒꯤ ꯄꯥꯁ ꯃꯥꯔꯛ ꯍꯜꯂꯣ
ꯑꯣ ꯇꯥꯏ ꯇꯥꯏꯌꯦ ꯇꯥꯏ ꯍꯥꯏꯔꯣ
ꯎ ꯍꯥꯏꯗꯤ ꯂꯥꯏꯟ ꯇꯠꯈ꯭ꯔꯕꯣꯏ ꯅꯤꯡꯉꯨꯔꯦ
ꯑꯣ ꯍꯣꯏ ꯑꯩ ꯃꯥꯂꯨꯔꯦ ꯑꯁ ꯑꯩꯁꯦ ꯀꯩꯅꯣ ꯇꯧꯔꯝꯕꯅꯦ ꯌꯥꯝ ꯂꯥꯏꯔꯤꯛ ꯁꯨꯝ ꯄꯥꯁꯤꯔꯅ ꯐꯥꯎꯑꯝꯕꯅꯤꯅꯦ ꯇꯦꯕꯜꯗ ꯑꯦꯛꯖꯥꯝꯗꯣ ꯍꯌꯦꯡ ꯉꯥꯡꯁꯤꯅꯤꯅ ꯁꯨꯝ ꯌꯦꯡꯗꯔꯅ ꯀꯔꯤ ꯀꯔꯤ ꯈ ꯈꯔ ꯍꯥꯏꯗꯤ ꯑꯗꯨ ꯃꯈꯔ ꯌꯦꯡꯍꯧꯕꯁꯤꯅ ꯁꯤꯃ ꯉꯁꯤ ꯌꯦꯡꯍꯧꯕꯁꯤꯅ ꯉꯁꯤ ꯌꯦꯡꯉꯨꯗꯣ ꯇꯣꯛꯑꯦ ꯊꯥꯡꯖꯜꯂꯛꯑꯒ ꯀꯥꯟꯅꯗꯣꯏꯅꯤꯅ ꯃꯇꯝ ꯃꯥꯡꯍꯟꯗꯣꯏꯔꯤꯕꯗꯣ ꯁꯨꯝ ꯌꯦꯡꯁꯤꯔꯅ ꯇꯧꯔꯝꯗꯖꯥꯠꯅꯤꯗ ꯀꯩꯅꯣꯗꯤ ꯑꯃꯀꯥꯗꯤ ꯂꯧꯔꯣꯕ ꯀꯃꯥꯏꯅ ꯇꯧꯔ ꯀꯥꯁꯤ ꯂꯧꯔꯨꯔꯦ
ꯑꯩꯃꯤ ꯀꯥ ꯂꯧꯗ꯭ꯔꯤꯅꯦ
ꯆꯪꯉꯤꯗ ꯍꯪꯗꯤꯦ ꯀꯃꯥꯏꯅ ꯇꯧꯔꯤꯅꯣ ꯃꯌꯥꯝꯒꯤ ꯁꯪꯗꯦ ꯑꯩꯈꯣꯏꯗꯤ ꯆꯥꯝꯃ ꯆꯥꯝꯃ ꯂꯧꯋꯏꯗ
ꯎꯝ ꯐ ꯑꯗꯨꯦ ꯎꯝ
ꯑꯗꯨꯅꯤ ꯃꯍꯨꯠ ꯂꯧꯕ ꯌꯥꯗꯦꯗꯅ ꯃꯔꯣꯟ ꯑꯃ ꯑꯁꯀꯤ꯭ꯌꯨꯅ ꯃꯔꯣ ꯁꯥꯡꯉꯤꯕ ꯑꯗꯨꯅꯦ ꯑꯩꯁꯨ ꯈꯜꯂꯤꯕꯅꯦ ꯃꯃꯥꯡ ꯃꯃꯥꯡ ꯆꯪꯗꯦ ꯍꯟꯇꯪ ꯁꯪꯉꯤꯁꯤ ꯀꯃꯥꯏꯅ ꯇꯧꯋꯅꯣ ꯁꯤꯅꯤ
ꯎꯝ ꯑꯩꯁꯨ ꯑꯝꯇꯪꯉꯁꯤ
ꯊꯣꯛ ꯐꯔꯦ ꯐꯔꯦ ꯚꯥꯏ ꯅ ꯅꯪꯁꯨ ꯂꯊꯑꯣ ꯑꯗꯨꯒ ꯑꯩꯁꯨ ꯀꯩꯅꯣꯝꯇ ꯀꯩꯀꯩ ꯇꯧꯕ ꯌꯥꯒꯅꯤ ꯎ ꯊꯝꯃꯀꯣ ꯚꯥꯏ ꯊꯝꯃꯣ ꯊꯝꯃꯣ ꯊꯝꯃꯣ
ꯑ ꯎ ꯎ ꯎ ꯎ ꯎ